ꯍꯜꯂꯣ
ꯑꯥꯎ ꯆꯥꯛ ꯆꯥꯔꯕꯣ ꯀꯩꯗꯧꯔꯤꯒꯦ
ꯆꯥꯛ ꯆꯥꯗ꯭ꯔꯤꯗ ꯑꯉꯥꯡ ꯊꯤꯜꯂꯨꯕꯒꯤ ꯍꯜꯂꯛꯇ ꯉꯥꯏꯔꯤ ꯍꯧꯖꯤꯛꯇ ꯆꯥꯛꯇꯤ ꯑ ꯆꯥꯛꯄꯨꯗꯤ ꯂꯣꯏꯒ꯭ꯔꯦ ꯍꯤꯡꯖꯥꯡ ꯊꯣꯡꯗ꯭ꯔꯤ ꯉꯁꯤ ꯀꯩꯅꯣ ꯇꯧꯗꯕ ꯑꯩꯈꯣꯏ ꯇꯦꯝꯃꯁꯨ ꯅꯣꯡ ꯄꯥꯟꯕꯒꯤ ꯂꯥꯏ ꯇꯤꯟ ꯀꯠꯄ ꯈꯣꯠꯄ ꯂꯥꯏꯅꯤꯡꯗꯧꯗ ꯑꯊꯦꯝ ꯄꯣꯠ ꯀꯠꯄ ꯑꯗꯒꯤ ꯃꯄꯥꯟꯒꯤ ꯀꯣꯔꯧꯍꯟꯕꯗꯁꯨ ꯀꯠꯄ ꯑꯗꯨꯒꯤ ꯃꯌꯥꯝ ꯇꯧꯕꯒꯤꯁꯤꯗ ꯂꯣꯏꯗ ꯉꯥꯏꯔꯤ ꯃꯥꯁꯨ ꯍꯤꯡꯖꯥꯡ ꯉꯥꯍꯥꯛ ꯂꯩꯔ ꯊꯣꯡꯗꯧ ꯃꯥꯜꯂꯦ ꯀꯩꯅꯣꯝ ꯂꯩ ꯆꯠꯇꯣꯏ ꯇꯧꯔꯤ ꯃꯥꯗꯪ ꯈꯣꯏꯗꯥꯅ ꯑꯃꯨꯛ ꯑꯆꯥꯄꯣꯠ ꯍꯧꯕꯒꯤ ꯃꯩ ꯊꯥꯒꯠꯈ꯭ꯔꯦ ꯃꯥ ꯕꯦꯁꯣꯟ ꯌꯥꯝꯀꯥꯟ ꯇꯣꯠꯂꯦ ꯑꯩ ꯃꯣꯏ ꯃꯔꯛꯁꯤꯗ ꯐ꯭ꯔꯤ ꯑꯣꯏꯔꯤꯉꯩꯁꯤꯗ ꯐꯣꯟ ꯑꯝꯇ ꯇꯧꯍꯧꯒꯦꯅ ꯇꯧꯔꯛꯄꯅꯤꯗ ꯉꯍꯥꯛ ꯁꯪꯉꯤꯉꯩꯁꯤꯗ ꯅꯣꯏꯗꯤ ꯆꯥꯔꯕꯣ ꯀꯃꯥꯏ ꯇꯧꯔꯒꯦ
ꯆꯥꯛꯇꯤ ꯂꯣꯏꯔꯦ ꯑꯩꯈꯣꯏ ꯏꯅꯥꯎꯄꯥꯗꯣ ꯍꯌꯦꯡ ꯏꯅꯥꯎꯄꯥ ꯑꯃꯒꯤ ꯑ ꯍꯩꯖꯤꯡ ꯄꯣꯠ ꯇꯥꯕ ꯑꯗꯨꯒꯤ ꯕꯥꯂꯣꯟ ꯊꯥꯕ ꯆꯠꯈꯤꯕ ꯑꯗꯨ ꯃꯣꯏ ꯀꯩꯀꯩꯕꯨꯗꯤ ꯆꯥꯖꯤꯜꯂꯛꯑꯅꯤ ꯑꯗꯨ ꯇꯥꯔꯁꯨ ꯄꯨꯂꯞ ꯆꯥꯕ ꯅꯨꯡꯉꯥꯏꯌꯦꯅ ꯃꯣꯏ ꯉꯥꯏꯔꯤꯗ ꯆꯥ ꯌꯦꯟꯖꯥꯡꯕꯨꯗꯨ ꯂꯣꯏꯔꯦ ꯍꯋꯥꯏ ꯑꯁꯥꯡꯕꯤꯗꯣ ꯃꯈꯟ ꯃꯈꯟꯅꯦ ꯍꯋꯥꯏ ꯑꯁꯥꯡꯃꯤꯁꯦ ꯍꯟꯗꯛ ꯊꯥꯕꯗꯣ ꯑꯥ ꯑꯁꯪꯕꯒ ꯑꯉꯥꯡꯕꯒ ꯂꯥ ꯂꯥꯡꯕꯁꯨ ꯌꯥꯎꯋꯦ ꯑꯉꯥꯡꯕ ꯗꯨ ꯑꯣꯏꯕꯁꯨ ꯌꯥꯎꯔꯦ ꯄꯣꯡ ꯍꯋꯥꯏꯁꯨ ꯌꯥꯎꯔꯦ ꯑꯗꯒꯤ ꯑꯁꯪ ꯑꯍꯇ ꯑꯣꯏꯕꯁꯨ ꯌꯥꯎꯔꯦ ꯃꯄꯣꯞ ꯆꯥꯎꯕꯗꯣ ꯍꯋꯥꯏ ꯑꯁꯥꯡꯕꯤ ꯍꯥꯏꯅ ꯄꯤꯛꯑ ꯄꯤꯛꯑꯒ ꯁꯥꯡꯕ ꯅꯠꯇꯕ ꯃꯄꯣꯛ ꯆꯥꯎ ꯆꯥꯎꯅ ꯆꯥꯎꯔꯒ ꯁꯥꯡꯕꯗꯣ ꯑꯗꯣ ꯀꯥꯡꯁꯣꯏ ꯆꯥꯕ ꯌꯥꯝ ꯍꯥꯎꯋꯦꯕꯀꯣ ꯑꯩ ꯑꯗꯨꯝ ꯑꯗꯨꯝ ꯍꯥꯏꯃꯤꯟꯅꯔ ꯃꯀꯣꯛ ꯌꯥꯏꯕ ꯂꯩꯕ ꯃꯀꯣꯛ ꯃꯈꯩꯗꯨꯅ ꯉꯥ ꯊꯥꯛ ꯄꯒꯤ ꯑꯦꯟꯖꯥꯡ ꯀꯩꯀꯩ ꯊꯥꯛꯄꯒꯤ ꯊꯝ ꯃꯁꯤꯅ ꯊꯝꯃꯦ ꯑꯗꯨꯗꯣ ꯍꯥꯞꯄꯦ ꯑꯗꯨꯒ ꯊꯣꯡꯉꯦ ꯑꯗꯒꯤ ꯑꯩꯅ ꯀꯥꯡꯉꯧ ꯈꯪꯗ꯭ꯔꯕꯣ ꯀꯉꯧ ꯆꯥꯔꯛꯏꯁꯦ ꯅꯨꯃꯤꯠ ꯃꯉꯥꯅꯤ ꯇꯥꯔꯨꯅꯤ ꯁꯨꯔꯕ ꯑꯗꯨꯒꯤ ꯆꯅꯤꯡꯇ꯭ꯔꯦ ꯍꯦꯔꯦꯟꯗꯤ ꯀꯩꯅꯣꯝ ꯇꯧꯔꯁꯦ ꯑꯗꯨꯝ ꯌꯦꯔꯨꯝꯗꯣ ꯉꯔꯥꯡ ꯃꯣꯏꯁꯨ ꯉꯔꯥꯡ ꯊ ꯍꯌꯦꯡꯅ ꯊꯕꯛ ꯇꯧꯗꯣꯏꯅ ꯑ ꯃꯣꯏ ꯌꯦꯟ ꯌꯨꯝ ꯐꯥꯝꯗꯒꯤ ꯌꯦꯟ ꯃꯥꯒꯤ ꯂꯧꯈꯠꯂꯨꯔꯒ ꯁꯦꯝꯕꯅꯦ ꯃꯣꯏ ꯑꯩ ꯏ ꯊꯦꯡꯉꯦ ꯋꯥꯁꯨ ꯋꯥꯔꯦ ꯆꯥꯕ ꯌꯥꯎꯕ ꯉꯝꯃꯔꯣꯏꯅ ꯃꯣꯏ ꯄꯨꯡ ꯇꯔꯥ ꯃꯈꯥꯏ ꯁ꯭ꯋꯥꯏ ꯐꯣꯟ ꯇꯧꯔꯑꯝꯃꯦ ꯑꯩ ꯆꯥꯕ ꯉꯝꯃꯣꯏ ꯑꯗꯨꯝ ꯊꯝꯃꯒꯍꯌꯦꯡꯒꯤ ꯊꯝꯕꯤꯔꯝꯃꯣꯅ ꯃꯣꯏ ꯈꯔ ꯊꯝꯕꯤꯔꯝꯃꯦ ꯑꯗꯨꯗꯨꯒ ꯇꯧꯔꯒ ꯂꯩꯔꯦ ꯑꯗ ꯉꯥꯔꯧꯕꯨꯗꯤ ꯌꯦꯔꯨꯝ ꯈꯔ ꯑꯃꯣꯝ ꯌꯥꯎꯔꯝ ꯃꯒꯤ ꯃꯔꯨꯝ ꯀꯣꯛꯀꯗꯕ ꯃꯔꯨꯝ ꯑꯆꯧꯕꯗꯣ ꯑꯞ ꯀꯣꯗꯤ ꯀꯟꯕ ꯑꯗꯨꯒ ꯀꯣꯛꯇꯤ ꯀꯣꯛꯇꯣꯔꯕ ꯃ ꯄꯦꯠ ꯄꯦꯠ ꯂꯥꯎꯕꯗꯣ ꯑꯗꯨꯒꯨꯝꯕ ꯌꯥꯎꯔꯝꯃꯦ ꯑꯅꯤ ꯑꯍꯨꯝ ꯑꯗꯨꯗꯨ ꯊꯝꯃꯦ ꯑꯗꯣꯏꯎꯔꯦ ꯆꯥꯔꯝꯗꯥꯏꯗ ꯌꯦꯔꯨꯝ ꯕꯣꯔꯥ ꯍꯧꯕꯤꯒꯦꯅ ꯇꯧꯔ ꯑꯗꯨꯒ ꯍꯧꯔꯦ ꯃꯥꯏꯔꯦꯟ ꯉꯥꯟꯂꯝꯕꯅꯦ ꯃꯥꯏꯔꯦꯟꯗꯣ ꯍꯥꯎꯕ ꯇ ꯑꯗꯨꯝ ꯆꯥꯂ
ꯐꯔꯦ ꯐꯔꯦ
ꯑꯩꯈꯣꯏꯒꯤꯗꯤ ꯋꯥꯠꯂꯤ ꯋꯥꯠꯈꯤꯅꯤ ꯍꯥꯏꯕꯗꯤ ꯊꯕꯛ ꯍꯧꯈ꯭ꯔꯕꯅꯤꯅ ꯀꯣ ꯊꯕꯛ ꯃꯃꯥꯡꯗꯒꯁꯨ ꯆꯥꯕꯗꯤ ꯀꯩꯁꯨ ꯅꯪ ꯗꯧ ꯃꯥꯟꯗꯔꯦ ꯑꯗꯨꯅ ꯀꯨꯏꯔꯅꯤ ꯈꯔꯗꯤ ꯕ꯭ꯔꯦꯛꯐꯥꯁ ꯀꯩꯀꯥ ꯈꯔ ꯆꯥꯁꯤꯜꯂꯒ ꯑꯗꯨꯝ ꯂꯩꯅꯔꯅꯤ
ꯍꯌꯦꯡꯅꯤ ꯊꯕꯛ ꯊꯣꯛꯄꯅꯤꯅ ꯊꯕꯛ ꯆꯤꯜꯂꯅꯤ ꯍꯥꯏꯕꯗꯤ ꯍꯧꯖꯤꯛꯁꯨ ꯂꯥꯛ ꯈ꯭ꯔꯦ ꯑꯀꯣꯏꯗꯨꯗ ꯂꯥꯛꯑꯦ ꯃꯥꯏ ꯃꯆꯥꯅꯨꯄꯥ ꯃꯆꯥꯅꯨꯄꯤ ꯂꯥꯛꯑꯦ ꯃꯥꯏ ꯅꯨꯄꯥ ꯊꯤꯂꯛꯑꯝꯕꯅꯦ ꯍꯥꯏꯐꯦꯠ ꯆꯪꯉꯛꯝꯃꯦ ꯑꯩꯈꯣꯏ ꯕꯥꯒꯤ ꯇꯥ ꯍꯦꯟꯅ ꯁꯦꯠꯅꯕꯅꯤꯅ ꯑꯃ ꯄꯤꯕꯤꯔꯝꯃꯦ ꯃꯣꯏꯗꯤ ꯑꯗꯨꯝ ꯄꯣꯠ ꯆꯩ ꯌꯣꯟꯕꯅꯤꯅ ꯂꯣꯏ ꯁꯨꯅ ꯐꯪꯉꯦꯅ ꯀꯣ ꯑꯗꯨꯗꯨꯅ ꯇꯥ ꯑꯃꯁꯨ ꯃꯣꯏꯗꯤ ꯌꯥꯝ ꯇꯧꯕꯤꯔꯦꯗ ꯄꯩꯁꯥꯗꯤ ꯄꯩꯁꯥ ꯅꯨꯡꯁꯥꯗ ꯑꯣꯏꯔꯣ ꯑꯃꯒꯤꯗ ꯑꯣꯏꯔꯣ ꯑꯃꯒꯤꯗ ꯑꯣꯏꯔꯣ ꯑꯗꯨꯝ ꯃꯧꯁꯤꯡ ꯁꯤꯠꯅꯕꯗꯣ ꯈꯣꯠꯇ ꯑꯗꯨꯝ ꯐꯤꯒꯨꯝꯕ ꯈꯔ ꯆꯠꯅꯗꯕ ꯂꯩꯅꯗꯤ ꯑꯍꯣꯡ ꯑꯍꯣꯡꯕ ꯗꯛ ꯑꯣꯏꯔꯁꯨ ꯑꯗꯨꯝ ꯊꯥ ꯑꯍꯨꯝ ꯍꯨꯝꯃꯔꯤ ꯑꯍꯨꯝꯃꯔꯤ ꯂꯩ ꯂꯩꯔꯒ ꯑꯗꯨꯝ ꯊꯤꯂꯛꯑꯦ ꯃꯥꯟꯅꯅꯕ ꯑꯍꯨꯝ ꯃꯔꯤ ꯍꯨꯝ ꯃꯔꯤ ꯑꯗꯨꯝ ꯌꯥꯝ ꯇꯥꯡꯕꯃꯛ ꯅꯠꯇꯕꯁꯨ ꯂꯩꯅ
ꯍꯣꯏꯅꯦ ꯇꯥꯡꯕ ꯇꯥꯡꯗꯕ ꯑꯗꯨꯝ ꯇꯧꯕꯤꯕꯗꯣ ꯇꯧꯕꯤꯔꯤꯗꯨꯅꯤ ꯃꯔꯨ ꯑꯣꯏꯔꯤꯁꯦ ꯄꯣꯠꯇꯣ ꯇꯥꯡꯕ ꯇꯥꯡꯗꯕꯩ ꯋꯥ ꯅꯠꯇꯅ
ꯑꯗꯒꯤꯗꯤ ꯃꯥ ꯂꯨꯍꯣꯡꯕꯒꯤ ꯍꯩꯖꯤꯡ ꯄꯣꯠꯀꯤ ꯄꯣꯠ ꯆꯩ ꯂꯩꯕ ꯆꯠꯄꯗ ꯃꯣꯏꯗꯤ ꯁꯨꯝ ꯍꯥꯟꯅꯗꯒꯤ ꯑꯗꯨꯝ ꯃꯌꯥꯡ ꯀꯩ ꯃꯌꯥꯝ ꯈꯪꯅꯔꯛꯄꯒꯤ ꯗꯨꯀꯥꯟꯁꯨ ꯑꯆꯧ ꯆꯧꯕ ꯈꯪꯅꯔꯛꯄꯒꯤ ꯃꯃꯟ ꯌꯥꯝ ꯈꯪꯕꯗꯣ ꯅꯍꯥꯟ ꯏꯝꯐꯥꯜ ꯆꯠꯂ ꯂꯩꯒꯂꯣ ꯊꯥꯎ ꯊꯨꯝ ꯎ ꯀꯞ ꯀꯩꯅꯣ ꯄꯣꯛꯉꯗꯕ ꯕꯨꯖꯤꯌꯥ ꯀꯩ ꯀꯩ ꯁꯨ ꯂꯧꯔꯗꯤ ꯍꯣꯡꯉꯤꯅ ꯌꯥꯝ ꯊꯤꯅ ꯊꯤꯟ ꯇꯥꯅ ꯍꯣꯡꯅ ꯂꯧꯔꯛꯑꯦ ꯑꯗꯒꯤ ꯀꯩꯅꯣ ꯒꯨꯂꯥꯒꯨꯝꯕꯁꯨ ꯂꯧꯔꯛꯑꯦ ꯑꯗꯒꯤ
ꯍꯣꯔꯦꯟ ꯅꯨꯡꯊꯤꯟꯗꯩ ꯍꯥꯟꯕ ꯍꯧꯔꯅꯤ ꯃꯣꯏ ꯃꯃꯥꯟꯅꯕꯤꯒꯤꯅ ꯆꯥꯝ ꯌꯥꯡꯈꯩ ꯑꯣꯏꯗꯣꯏꯕ ꯑꯗꯨꯒ ꯑꯍꯟꯈꯩꯅꯁꯨ ꯆꯍꯨꯝꯃꯨꯛꯀꯤꯅꯦꯕ ꯊꯕꯛꯇꯨ ꯈꯔ ꯈꯔ ꯌꯥꯝꯕꯅꯤ ꯑꯗꯨꯅ ꯑꯩꯈꯣꯏ ꯅꯤꯉꯣꯜ ꯃꯌꯥꯝꯁꯨ ꯂꯣꯏ ꯂꯥꯛꯑꯅꯤ ꯑꯗꯒꯤ ꯍꯥꯟꯕ ꯍꯧꯗꯕ ꯃꯌꯥꯝꯁꯦ ꯍꯥꯏꯗꯤ ꯄꯣꯠꯇꯨ ꯍꯥꯟꯕ ꯂꯣꯏꯔ ꯑꯃꯨꯛ ꯄꯦꯛ ꯇꯧꯕ ꯈꯣꯠꯄ ꯑꯃꯨꯛ ꯐꯖꯅꯉꯥꯏꯁꯨ ꯃꯊꯧ ꯇꯥꯕꯅꯤꯅ ꯑꯗꯨꯃꯥꯏꯅ ꯇꯧꯗꯅ ꯉꯁꯥꯏ ꯑꯌꯨꯛꯇꯩ ꯄꯨꯡ ꯇꯔꯨꯛꯇꯩ ꯑꯔꯥꯡꯕꯝ ꯂꯥꯛꯈ꯭ꯔꯕꯅꯤ ꯑꯗꯨꯗꯨꯒ ꯃꯣꯏꯒꯤ ꯀ꯭ꯋꯥ ꯅꯨꯡ ꯀꯩꯀꯩ ꯁꯦꯝꯕ ꯈꯣꯠꯄ ꯍꯩꯔꯨꯛ ꯄꯅꯥ ꯀꯩꯀꯩ ꯁꯦꯝꯕ ꯈꯣꯠꯄ ꯇꯧꯔꯦ ꯍꯌꯦꯡ ꯑꯌꯨꯛꯁꯨ ꯇꯨꯝ ꯆꯤꯟꯒꯔꯅꯤ ꯍꯥꯏꯕꯗꯤ ꯑꯩ ꯃꯥꯒꯤ ꯂꯥꯏꯃꯤꯡ ꯂꯧꯕꯗꯣ ꯆꯠꯃꯤꯟꯅꯧ ꯈꯣꯠꯂꯣꯅ ꯍꯥꯏꯕꯣ ꯀꯥꯟꯅ ꯑꯗꯨꯃꯥꯏꯅ ꯇꯧꯔꯒ ꯆꯠꯅꯔꯅꯤ ꯑꯗꯨꯝ ꯆꯤꯜꯂꯅꯤ ꯍꯌꯦꯡꯗꯤ
ꯎꯝ ꯁ ꯑꯩ ꯉꯁꯤꯗꯤ ꯇꯨꯝ ꯍꯧꯒꯄ ꯏꯁꯥꯁꯦ ꯂꯣꯏ ꯊꯤꯡꯒꯥꯏꯔꯒ ꯂꯩꯔꯝꯃꯤ ꯀꯩꯗꯧꯔꯅꯣ ꯈꯪꯗꯦ ꯊꯕꯛꯇꯣ ꯃꯀꯨꯞ ꯃꯀꯨꯞ ꯃꯀꯨꯞ ꯃꯀꯨꯞ ꯇꯧꯕꯗꯣ ꯅꯤꯡꯒꯥꯡꯅ ꯐꯝꯃꯒ ꯇꯧꯕꯗꯨꯒꯤ ꯇꯧꯔꯤꯔꯥ ꯀꯩꯗꯧꯅꯣ ꯒ꯭ꯌꯥꯟ ꯉꯔꯥꯡꯖꯨ ꯐꯅꯌꯥꯝ ꯉꯟꯅꯅꯦ ꯑꯩ ꯐꯃꯨꯡ ꯆꯪꯉꯤꯗꯣ ꯑꯗꯨꯒ ꯎꯏꯁꯤꯜꯂꯨ ꯁꯨꯡꯌꯥ ꯌꯥꯗ꯭ꯔꯕ ꯅꯥꯀꯟꯗ ꯑꯩꯅ ꯐꯣꯟꯗꯕꯨꯗꯤ ꯋꯥꯔꯤ ꯇꯥꯔꯒꯕꯨꯗꯤ ꯑꯗꯨꯝ ꯊꯥꯕ ꯐꯣꯟꯗꯨꯗ ꯌꯦꯡꯕꯗꯤ ꯅꯠꯇ꯭ꯔꯦꯕ ꯊꯥꯗꯨꯝ ꯊꯥꯕꯗꯅꯦꯕ ꯑꯗꯨꯕꯨꯗꯤ ꯇꯨꯝꯊꯔꯛ ꯀꯥꯟꯗ ꯑꯃꯨꯛ ꯑꯍꯤꯡ ꯎ ꯄꯨꯡ ꯀꯌꯥ ꯇꯥꯔꯝꯗꯣꯏꯅꯣ ꯑꯗꯨꯕꯨ ꯄꯥꯔꯣ ꯈꯔ ꯍꯦꯜꯂꯛꯄ ꯑꯗꯨꯗꯥꯋꯥꯏꯗ ꯑꯃꯨꯛ ꯀꯛ ꯑꯃꯨꯛ ꯊꯣꯛꯂꯛꯑꯦ ꯍꯨꯃꯥꯡ ꯑꯅꯞꯄꯤ ꯀꯥꯡ ꯂꯩꯔꯝꯃꯦ ꯐꯦꯟ ꯑꯃꯨꯛ
ꯄꯨꯔꯛꯄꯅꯦ
ꯎꯝ
ꯅꯥꯁꯄꯇꯤꯗꯕ ꯕꯣꯜ ꯑꯆꯧꯕꯗꯨꯃꯥꯏꯅ ꯆꯥꯎꯔꯝꯒꯅꯤꯅ ꯈꯨꯖꯥꯎꯃ ꯆꯥꯎꯋꯦ ꯑꯗꯩ ꯍꯩꯅꯧꯁꯤꯅꯅꯦ ꯂꯣꯏ ꯀꯦꯜꯂ ꯀꯦꯜꯂ ꯂꯩꯔꯝꯃꯦ ꯍꯥꯏꯗꯤ ꯆꯤꯡ ꯆꯤꯡꯗꯗꯤ ꯀꯥ ꯄꯤꯗꯦꯅ ꯃꯤꯅ ꯀꯩꯁꯨ ꯍꯦꯛ ꯄꯤꯗꯦꯅ ꯆꯤꯡ ꯍꯥꯏꯁꯦ ꯈꯔ ꯁꯨ ꯗꯨꯝ ꯆꯠꯂꯦꯕ ꯍꯩꯅꯧꯁꯦ ꯍꯩꯅꯧ ꯍꯩꯖꯝ ꯑꯗꯩ ꯍꯩ ꯍꯠ ꯍꯩꯅꯧ ꯍꯩ ꯍꯩꯅꯧꯁꯦ ꯃꯅꯝ ꯑꯃ ꯅꯥꯝꯕ ꯌꯥꯝ ꯊꯤꯕ ꯉꯁꯥꯏ ꯈꯥꯏꯔ ꯆꯥꯔꯛꯑꯦ ꯑꯍꯨꯝ ꯃꯔꯤ ꯇꯤꯟ ꯍꯦꯛꯇ ꯆꯥꯔꯕ ꯑꯗꯨ ꯈꯈꯥꯏ ꯄꯨꯔꯛꯑꯦ ꯑꯗꯒꯤ ꯃꯣꯏꯔꯥꯡ ꯈꯥꯅꯝ ꯍꯦꯜꯂꯛꯑꯦ ꯍꯩꯔꯤꯠ ꯍꯦꯜꯂꯛꯑꯦ ꯀꯀꯩꯅꯣ ꯌꯥꯝ ꯍꯦꯛꯈꯤꯕꯅꯦ ꯃꯣꯏꯔꯥꯡꯈꯥꯟꯝ ꯈꯪꯕ꯭ꯔꯣ
ꯈꯪꯗꯦꯅ
ꯍꯩ ꯍꯦꯜꯂꯛꯑꯦ ꯑꯗꯒꯤ ꯀꯩꯅꯣꯗꯣ ꯎꯝ ꯆꯤꯡ ꯌꯦꯟꯁꯤꯟ ꯄꯥꯜꯂꯝꯃꯤ ꯍꯦꯜꯂꯛꯑꯦ
ꯆꯔꯤꯛ ꯍꯩꯅꯧꯗꯨ ꯗꯨꯝ ꯆꯥꯅꯤꯡꯉꯤ ꯃꯅꯝ ꯌꯥꯝ ꯅꯨꯡꯁꯤꯕꯅꯦ ꯆꯥꯅꯤꯡꯉꯥꯏꯗ ꯑꯝꯇ ꯍꯦꯛ ꯌꯥꯎꯗꯕ ꯃꯥꯁꯦ ꯃꯔꯨꯅ ꯍꯦꯟ ꯆꯥꯎꯔꯦ ꯉꯁꯥꯏ ꯍꯥꯏꯅꯧꯅꯦ
ꯌꯥꯝ ꯍꯥꯎꯋꯦ ꯎꯝ ꯍꯣꯏ ꯅꯨꯡꯊꯠ ꯀꯨꯏꯔꯦ ꯅꯍꯥꯟꯋꯥꯏ ꯑꯉꯥꯡ ꯑꯣꯏꯉꯩꯗ ꯎꯝ ꯋꯥꯡꯕꯅꯤꯕ
ꯎꯝ
ꯁꯤꯡꯖꯨ ꯁꯨꯕꯩ ꯀꯟꯅ ꯁꯨꯔꯤ ꯇꯣꯡ ꯇꯣꯡ ꯂꯥꯎꯔꯤꯁꯦ ꯎꯝ ꯆꯥꯛ ꯑꯩ ꯃꯪꯒꯣꯟ ꯊꯣꯛꯄ ꯌꯥꯗꯕ ꯋꯥꯔꯤ ꯁꯥꯕꯝ ꯑꯃꯇ ꯂꯩꯇꯦꯃꯤ ꯆꯥꯛꯈꯨꯝꯗ ꯇꯧꯔꯦ ꯃꯣꯏ ꯆꯥꯛ ꯊꯣꯡꯕꯩ ꯃꯣꯟ ꯇꯣꯡ ꯇꯣꯡ ꯇꯥꯏꯗꯣ ꯑꯗꯒꯤ ꯊꯕꯛ ꯆꯠꯂꯧꯏꯏ ꯊꯣꯛꯄ ꯂꯩꯇꯦ
ꯑꯗꯨꯅꯦ ꯅꯣꯏ ꯉꯁꯤꯗꯤ ꯃꯤ ꯌꯥꯝ ꯂꯥꯡꯕꯩ ꯃꯑꯣꯡꯗ ꯇꯧꯑꯦ
ꯉꯁꯥꯏꯗꯨ ꯉꯔꯤ ꯀꯩꯅꯣ ꯂꯥꯁ ꯑꯣꯏꯔꯤꯔꯣ ꯍꯥꯟꯒꯤꯕꯒꯤꯅꯤꯗ ꯃꯦꯁꯦꯁ ꯂꯥꯛꯏ ꯗꯣ
ꯑꯣ ꯅꯪ ꯅꯍꯥꯟꯒꯤ ꯔꯤꯆꯥꯔꯖ ꯌꯥꯝꯗꯕꯗꯣ
ꯂꯣꯏꯒꯔꯦ ꯔꯤꯆꯥꯔꯁ ꯑꯁꯤ ꯂꯣꯏꯒꯔꯦ ꯉꯁꯤ ꯑꯌꯨꯛ ꯍꯥꯂꯦ ꯑꯗꯨ
ꯅꯍꯥꯟꯒꯤꯗꯣ ꯅꯨꯃꯤꯠ ꯀꯌꯥꯅꯤꯒꯤꯅꯣ ꯃꯉꯥꯅꯤꯒꯤꯔꯣ
ꯅꯨꯃꯤꯠ ꯍꯨꯝꯅꯤ ꯈꯛꯇꯅꯤꯗ ꯑꯗꯨꯗꯤ ꯅꯦꯠ ꯈꯛꯇꯅꯤꯗ ꯑꯩꯅ ꯍꯧꯖꯤꯛꯇꯤ ꯔꯤꯆꯥꯔꯖ ꯄꯨꯂꯞ ꯑꯣꯏꯅ ꯂꯣꯏꯕꯤꯅꯤꯅꯀꯣ ꯄꯨꯂꯞꯀꯤ ꯍꯜꯂꯦ ꯊꯥꯎ ꯑꯍꯨꯝꯒꯤ
ꯎꯝ ꯑꯣ ꯑꯩꯗꯤ ꯅꯍꯥꯟꯒꯤ ꯅꯨꯃꯤꯠ ꯍꯨꯝꯅꯤ ꯍꯥꯏꯕ꯭ꯔꯥ ꯃꯉꯥ ꯍꯥꯏꯕ꯭ꯔꯥ ꯑꯗꯨꯏꯗꯣ ꯍꯧꯖꯤꯛꯐꯥꯎ ꯂꯩꯔꯤꯕ꯭ꯔꯥ ꯈꯜꯂꯨꯔꯕ꯭ꯔꯥ ꯀꯨꯏꯃꯟꯈ꯭ꯔꯦ ꯍꯥꯏꯒꯦ ꯇꯧꯅ ꯑꯗꯨꯗꯤ ꯇꯐꯝ ꯂꯥꯛꯐꯝ ꯈꯪꯗꯦ ꯇꯧꯔꯤꯁꯦ ꯏꯁꯥꯁꯨ ꯇꯤꯛ ꯇꯤꯛ ꯇꯤꯛ ꯂꯥꯎꯔ ꯂꯩꯔꯗꯤ ꯈꯔ ꯐꯗꯧꯕ ꯈ꯭ꯋꯥꯡ ꯑꯃ ꯅꯥꯕꯅꯦ ꯁꯨꯝ ꯐꯝꯖꯤꯟꯕꯒꯤꯁꯦ
ꯑꯗꯒꯤ ꯅꯣꯡꯊꯤ ꯅꯣꯡꯃꯪꯁꯨ ꯇꯧꯋꯤꯅꯦ ꯍꯧꯖꯤꯛꯁꯦ ꯉꯁꯤꯁꯨ ꯅꯣꯡꯃꯪꯉꯦꯕ ꯑꯗꯨꯒꯤꯅꯦ
ꯃꯤꯠꯁꯤꯅꯅꯦ ꯆꯤꯛꯄ ꯈꯣꯠꯄ ꯀꯔꯤ ꯀꯔꯥꯗꯤ ꯑꯝꯇ ꯇꯧꯗꯕ ꯑꯩꯈꯣꯏꯒꯤ ꯀꯩ ꯍꯥꯏꯅꯤ ꯑꯅꯛꯄ ꯈꯨꯆꯤꯟ ꯈꯨꯝꯕ ꯀꯛꯄ ꯈꯣꯠꯄ ꯑꯗꯒꯤ ꯂꯥꯏꯔꯤꯛꯀꯨꯝꯕ ꯏꯕ ꯈꯣꯠꯄ ꯁꯨꯝꯕꯁꯨ ꯎꯗꯕ ꯃꯃꯤꯒꯝ ꯑꯣꯅꯣꯞꯒꯨꯝꯕ ꯎꯞꯁꯜꯂꯒꯕꯨꯗꯤ ꯌꯥꯏꯑꯕ ꯈꯕ꯭ꯔꯥ ꯑꯗꯨꯏꯁꯨ ꯀꯨꯏꯅ ꯎꯞꯄꯗꯤ ꯀꯥꯟꯗ ꯑꯗꯧꯏꯁꯨ ꯀꯨꯏꯅ ꯐꯞꯄꯗꯤ ꯅꯨꯡꯉꯥꯏꯔꯛꯇꯦꯕ ꯏꯁꯥꯗ ꯂꯧꯊꯣꯛ ꯑꯀꯥꯟꯗ ꯃꯤꯠꯄꯨꯗꯤ ꯌꯥꯝ ꯃꯤꯠ ꯁꯦꯡꯅ ꯎꯕ ꯃꯥꯏ ꯎꯅꯣꯞꯁꯦ ꯎꯞꯄ ꯀꯥꯟꯗ
ꯑꯗꯨꯅꯦ ꯑꯍꯟ ꯑꯣꯏꯁꯤꯜꯂꯛ ꯍꯥꯏꯁꯦ ꯑꯗꯨꯝ ꯑꯅꯕꯖ ꯃꯈꯟ ꯃꯈꯜ ꯅꯥꯔꯛꯇꯣꯏꯅꯤ ꯑꯗꯨꯅ ꯆꯥꯕ ꯊꯛꯄꯁꯨ ꯈꯔ ꯌꯦꯡꯗꯕ ꯌꯥꯗꯦ ꯄꯨꯡꯆꯥꯥ ꯆꯥ ꯄꯪ ꯊꯛ ꯊꯛ ꯇꯧꯕ ꯌꯥꯗꯦ ꯑꯗꯒꯤꯁꯨ ꯀꯩ ꯍꯥꯏꯅꯤ ꯏꯁꯥꯁꯨ ꯈꯔ ꯖꯥꯇꯣꯟ ꯇꯧꯗꯗꯤ ꯑꯗꯒꯤ ꯑꯗꯒꯤ ꯍꯤꯗꯥꯛ ꯀꯩꯀꯩ ꯈꯔ ꯌꯦꯡꯗꯕ ꯌꯥꯗꯦ ꯑꯗꯩ ꯍꯛꯆꯥꯡ ꯍꯆꯦꯟ ꯇꯧꯗꯕ ꯌꯥꯗꯦ ꯎꯃꯥꯡ ꯆꯠꯊꯣꯛ ꯍꯟꯗꯕ ꯌꯥꯗꯦ
ꯑꯗꯩ ꯑꯈꯣꯏ ꯑꯗꯨꯝ ꯑꯅꯥꯕꯗꯤ ꯑꯗꯨꯝ ꯄꯣꯛꯂꯛ ꯇꯣꯏꯅꯤ
ꯑꯗꯨꯝ ꯑꯅꯥꯕꯗꯤ ꯑꯗꯨꯝ
ꯍꯥꯏꯗꯤ ꯅꯣꯏ ꯀꯌꯥꯝ ꯀꯨꯏꯅ ꯍꯤꯡꯗꯣꯏꯅꯣ ꯈꯪꯗꯦ ꯍꯥꯏꯕꯗꯤ ꯆꯥꯔꯤꯕ ꯆꯤꯟꯖꯥꯛ ꯑꯗꯤ ꯇꯧꯋꯤ ꯃꯌꯥꯝꯁꯤ ꯒ꯭ꯌꯥꯟ ꯇꯕꯖꯠ ꯅꯠꯇꯦ
ꯃꯥꯅꯦ ꯑꯗꯣ ꯑꯩ ꯗꯤ ꯃꯣꯔꯣꯛꯁꯦ ꯈꯤꯇꯪ ꯍꯦꯛ ꯁꯥꯔ ꯆꯥꯔꯕ ꯈꯤꯇꯪ ꯁꯥꯕ ꯍꯥꯏꯁꯦ ꯅꯣꯏꯗꯒꯗꯤ ꯀꯩꯝꯇ ꯆꯪꯉꯣꯏꯗꯕ ꯄꯣꯠꯅꯤꯗ ꯑꯗꯣ ꯀꯣꯛꯁꯦ ꯄꯨꯂꯨꯞ ꯂꯨꯝꯇꯣꯏꯅꯦ ꯂꯋꯥꯏꯁꯦ ꯑꯩꯈꯣꯏ ꯄꯨꯂꯨꯞ ꯂꯨꯞꯇꯣꯏꯅꯦꯕ ꯆꯥꯛ ꯈꯤꯇꯪ ꯆꯥꯕꯗ ꯑꯩ ꯍꯨꯃꯥꯡ ꯑꯣꯔꯣꯔꯣ ꯇꯥꯕ ꯉꯝꯃꯦꯕ ꯊꯕꯛ ꯑꯋꯥꯕ ꯑꯃ ꯁꯨꯕꯩ ꯇꯥꯏꯞꯇ ꯑꯗꯨꯗꯣ ꯌꯦꯡꯉꯨꯅꯦ ꯁꯨ ꯀꯅꯥꯅ ꯇꯧꯅꯒꯦ ꯍꯥꯏꯕꯅꯤꯗ ꯑꯗꯨꯁꯨ ꯃꯤ ꯃꯌꯥꯝ ꯃꯔꯛ ꯇꯤꯟꯕꯗꯗꯤ ꯌꯥꯝ ꯏꯀꯥꯏꯖꯩ ꯍꯥꯏꯕ ꯍꯨꯃꯥꯡ ꯑꯣꯔꯣꯔꯣ ꯇꯥꯔꯒ ꯍꯦꯛꯇ ꯆꯥꯕ ꯐꯪꯗꯕꯩ ꯇꯥꯏꯞꯇꯒ ꯆꯥꯕ ꯃꯥꯜꯂꯝꯒꯅꯦꯕ ꯑꯗꯨ ꯁꯤ ꯌꯥꯗ꯭ꯔꯕꯅꯦꯕ ꯏꯁꯥꯁꯦ ꯑꯗꯨ ꯃꯣꯔꯣꯛ ꯆꯥꯕꯁꯨ ꯌꯥꯗ꯭ꯔꯕꯅꯦ ꯃꯣꯔꯣꯛ ꯍꯦꯛ ꯆꯥ ꯆꯠꯂꯨꯕꯗ ꯃꯄꯥꯟ ꯏꯄꯥꯟ ꯊꯣꯛꯄꯗꯁꯨꯅꯦ ꯁꯥꯕ ꯈꯣꯠꯄꯗꯤ ꯑꯃꯨꯛ ꯇꯧꯕ ꯅꯠꯇꯕ ꯃꯅꯤꯡ ꯐꯝꯕꯩ ꯇꯥꯏꯞꯇ ꯏꯄꯠ- ꯇꯧꯔꯝꯒꯅꯦꯕ ꯃꯣꯔꯣꯛ ꯍꯦꯛ ꯁꯥꯕꯗꯣ ꯑꯗꯨꯅ ꯁꯥꯗꯨꯗꯩ ꯑꯩ ꯆꯥꯕꯁꯦ ꯌꯦꯛꯉ ꯌꯦꯡꯉ ꯆꯥꯏꯅꯦꯕ
ꯍꯣ ꯍꯣꯏ ꯊꯃꯣꯏ ꯊꯝꯃꯣꯏ ꯑꯩ ꯍꯦ ꯑꯉꯥꯡ ꯆꯪꯖꯜꯂꯦ ꯃꯨꯛ ꯊꯃꯦꯀꯣ ꯗꯨꯗꯤ
ꯍꯣ ꯍꯣ ꯍꯣ ꯇꯧꯔꯣ ꯇꯧꯔꯣ ꯎꯝ